ꯍꯥꯥꯎ
ꯑ
ꯀꯩ ꯀꯩ ꯆꯥꯔꯛꯢ
ꯆꯥꯔꯤꯕꯣ
ꯆꯥꯗ꯭ꯔꯤ
ꯍꯣꯏ ꯐ꯭ꯔꯥꯏ ꯐ꯭ꯔꯥꯏ ꯔꯥꯏꯁꯇꯣ ꯃꯣꯔꯣꯛꯄꯦꯠꯄ ꯃꯅꯝꯁꯨ ꯅꯝꯃꯦꯕꯀꯣ ꯌꯦꯔꯨꯝ ꯌꯦꯔꯨꯝ ꯀꯩꯅꯣ ꯑꯩꯈꯣꯏꯒꯤ ꯍꯥꯞꯇ ꯇꯥꯎꯕꯗꯣ ꯀꯩꯅꯣ ꯌꯦꯔꯨꯝ ꯃꯃꯨꯠꯇꯣ ꯃꯍꯤ ꯂꯥꯡꯉꯦꯔꯣ ꯑꯗꯨ ꯑꯗꯨ ꯑꯃ ꯆꯥꯔꯦ ꯑꯗꯒꯤ ꯑꯌꯨꯛꯀꯤ ꯁꯦꯟꯋꯤꯁ ꯕꯦꯛ ꯕꯦꯛ ꯇꯧꯔꯒ ꯇꯧꯕꯗꯣ
ꯎꯝ
ꯑꯗꯨ ꯑꯗꯨ ꯑꯃ ꯆꯥꯔꯦ ꯗꯥꯒꯤ ꯅꯨꯗꯜꯁꯀꯤ ꯃꯤꯃꯤ ꯁꯤꯡꯖꯨꯒꯤ ꯇꯥꯏꯞ ꯇꯧꯕ ꯑꯃ ꯗꯨ ꯆꯥꯔꯛꯑꯦꯕꯥ ꯑꯗꯨ ꯂꯣꯏ ꯉꯝꯗꯗꯅ ꯊꯅꯝꯃꯦ ꯑꯩ ꯑꯗꯨ ꯊꯣꯛꯂꯛꯑꯦ ꯊꯣꯛꯂꯛ ꯊꯣꯛꯂꯛꯑꯒ ꯑꯗꯨ ꯊꯣꯛꯂꯛꯑꯦ ꯊꯣꯛꯂꯛꯑꯒ ꯀꯩꯅꯣꯝ ꯊꯛꯈꯤꯁꯦꯅ
ꯀꯩꯅꯣꯗꯨ ꯑꯣꯔꯦꯟ ꯎꯝ ꯑꯣꯔꯦꯟꯖ ꯁꯣꯗꯥꯗꯣ ꯊꯛꯑꯦ ꯑꯗꯨꯗ ꯑꯩꯗꯣ ꯂꯣꯏ ꯂꯣꯏ ꯂꯣꯏ ꯉꯝꯗ꯭ꯔꯦꯕ ꯒ꯭ꯌꯥꯁ ꯀꯥꯈꯠꯂꯛꯀꯦ ꯇꯧꯕ ꯄꯨꯛꯇꯨ ꯇꯪꯈꯥꯏ ꯑꯃ ꯊꯛꯂꯦ ꯇꯪꯈꯥꯏ ꯑꯃ ꯉꯝꯗ꯭ꯔꯦ ꯊꯅꯝꯃꯦ ꯑꯗꯨꯝ ꯑꯗꯨ ꯑꯗꯨ ꯊꯣꯛꯂꯛꯑꯦ ꯑꯗꯨ ꯀꯦꯟ ꯑꯃꯨꯛ ꯂꯧꯈꯤꯁꯦꯅ ꯀꯦꯟ ꯑꯃꯨꯛ ꯂꯧꯔꯦ ꯄꯨꯔꯑ ꯆꯥꯃꯤꯟꯅꯔꯦ ꯀꯦꯛ ꯗꯨꯅ
ꯎꯝ ꯑꯗꯨꯗ ꯂꯦꯛꯇꯣꯏꯔꯣ ꯍꯥꯏꯁꯦ
ꯂꯦꯛꯑꯣꯏꯁꯦ ꯍꯟꯈ꯭ꯔꯦ
ꯆꯥꯔ ꯆꯠꯈ꯭ꯔꯕ
ꯃꯥ ꯆꯪꯉꯛꯑꯝꯗ꯭ꯔꯦꯗ ꯀꯦꯛꯇꯨꯗꯤ ꯑꯩꯁꯦ ꯑꯆꯥꯡꯒ ꯆꯥꯃꯤꯟꯅꯔꯦ
ꯎꯝ
ꯃꯥꯁꯨ ꯃꯣꯏ ꯄꯨꯒꯤꯁꯨ ꯆꯥꯃꯤꯟꯅꯅꯤꯅ ꯄꯨꯈꯔꯦ
ꯎꯝ
ꯗꯦꯠ ꯊꯥꯔꯇꯤꯟꯗ ꯆꯠꯂꯅꯤ ꯍꯥꯏ ꯃꯥ
ꯑꯣ ꯀꯨꯏꯗꯔꯦꯅꯦ
ꯎꯝ
ꯀꯩ ꯇꯧꯔꯤꯅꯦ ꯃꯥꯁꯇꯔ ꯇꯧꯔꯤꯅꯦꯕ
ꯎꯝ ꯃꯥꯁꯇꯔ ꯑꯦꯝ ꯇꯦꯛ
ꯎꯝ ꯄꯩꯁꯥ ꯀꯌꯥꯝ ꯆꯪꯉꯦꯒꯦ
ꯍꯧꯕꯗ ꯂꯥꯛ ꯑꯃ ꯑꯩꯁꯨ ꯁꯤꯠꯇꯤ ꯐꯪꯉꯦꯕ ꯏꯕꯥꯅꯤ ꯐꯪꯕꯅꯦ ꯁꯤꯠꯁꯦ ꯁꯥꯔ ꯀꯩꯅꯣꯅ ꯍꯌꯁ ꯑꯣ ꯗꯤꯅ
ꯎꯝ ꯑꯦꯟ ꯑꯥꯢ ꯇꯤ ꯁꯤꯜꯆꯔꯗ
ꯀꯣꯛ ꯇꯧꯍꯧꯒꯦ ꯍꯥꯏꯗꯤ
ꯑꯗꯨꯗ ꯑꯍꯥꯟꯕꯗꯒꯤ ꯑꯍꯥꯟꯕ ꯆꯪꯕꯒꯤ ꯋꯥꯟ ꯂꯥꯛ ꯊꯝꯒꯗꯕ ꯍꯣꯁꯇꯦꯜꯒꯤ ꯀꯩꯒꯤ
ꯎꯝ
ꯑꯗꯨ ꯂꯩꯇꯅ ꯎꯄꯥꯏ ꯂꯩꯇꯕ ꯃꯇꯝꯗꯨꯗ ꯄꯤꯅꯕꯗꯨ ꯂꯩꯇꯕ ꯃꯥꯔꯛꯇꯣ ꯌꯥꯔꯅꯦꯕ ꯍꯥꯏꯗꯤ ꯀ꯭ꯋꯥꯇꯥꯗ ꯆꯪꯍꯟꯒꯦ ꯇꯧꯕꯅꯦꯕ ꯁꯥꯔꯅ ꯃꯥꯔꯛꯇꯨ ꯃꯥꯔꯛ ꯈꯤꯇꯪ ꯋꯥꯡꯕꯅꯤꯅ
ꯎꯝ ꯃꯥꯅ ꯄꯨꯊꯣꯛꯄꯤꯒꯦ ꯍꯥꯏꯔꯛꯑꯗꯤ ꯐꯗꯨꯕ ꯅꯠꯇ꯭ꯔꯥ
ꯎꯝ ꯑꯗꯨꯗ ꯃꯇꯝꯗꯨꯗ ꯀꯃꯥꯏꯅ ꯇꯧꯒꯦꯗ ꯁꯣꯝ ꯅꯥꯀꯟꯗ ꯀꯣꯂꯦꯖꯀꯤ ꯊꯥ ꯇꯔꯨꯛ ꯈꯨꯗꯤꯡꯒꯤ ꯂꯤꯁꯤꯡ ꯀꯨꯟꯊ꯭ꯔꯥ ꯀꯨꯟꯊ꯭ꯔꯥ ꯍꯨꯜꯂꯛꯄꯅꯤꯅ ꯑꯋꯥꯕ ꯍꯥꯏꯗꯤ ꯏꯁꯀꯣꯂꯥꯔꯁꯤꯞꯁꯨ ꯐꯪꯗ꯭ꯔꯕꯅꯤꯅ ꯅ ꯇꯝꯖꯔꯔꯣꯏꯒꯤ ꯑꯩꯈꯣꯏ ꯃꯥꯥ ꯀꯞꯄꯦ
ꯀꯞꯇꯔꯗꯤ ꯀꯩꯅꯣ
ꯑꯗꯨꯗꯩꯅꯤ ꯑꯣꯖꯥꯒ ꯑꯣꯏꯈꯤꯕꯗꯣ ꯑꯗꯨꯃꯥꯏꯅ ꯄꯩꯁꯥꯗꯣ ꯑꯩꯒꯤꯗꯒ ꯍꯥꯏꯖꯤꯟꯈ꯭ꯔꯦꯕ
ꯃꯨꯟꯅ ꯈꯜꯂ ꯇꯧꯍꯧꯒꯗꯕꯅꯤ ꯄꯩꯁꯥꯁꯨ ꯃꯥꯡꯉꯤ ꯃꯇꯝꯁꯨ ꯃꯥꯡꯉꯦ ꯍꯧꯖꯤꯛ ꯅꯪꯅ ꯍꯧꯖꯤꯛ ꯍꯣꯠꯅꯔꯤ ꯃꯇꯝꯗꯣ ꯀꯣꯂꯦꯖꯇꯨ ꯇꯧꯔꯤꯉꯩꯗꯨꯗ ꯍꯣꯠꯅꯔꯝꯃꯗꯤ ꯌꯦꯡꯉꯣ ꯅꯍꯟꯅ ꯅꯨꯡꯉꯥꯏꯔꯣꯏꯗꯕ꯭ꯔꯥ ꯇꯨꯡꯒꯤ
ꯑꯗꯨ ꯑꯃꯨꯛꯀꯅ ꯑ ꯑꯊꯨ ꯑꯗꯨ ꯆꯨꯝꯗꯤ ꯆꯨꯝꯃꯦꯕ ꯅꯪ ꯍꯥꯏꯗꯣ ꯍꯥꯏꯌꯦꯕ ꯑꯇꯩꯁꯨ ꯍꯥꯏꯌꯦꯕ ꯃꯔꯤ ꯃꯇꯥꯅ ꯂꯩꯀꯥꯏꯅ ꯑꯃꯃꯟ ꯂꯣꯏ ꯍꯥꯏꯌꯦꯕ
ꯑꯩꯁꯨ ꯈꯜꯂꯦꯕ ꯑꯗꯨ ꯆꯨꯝꯃꯦ ꯑꯗꯨ ꯑꯣꯏꯇꯥꯔꯒꯁꯨ ꯏꯟꯖꯤꯅꯤꯌꯥꯔꯤꯡꯗꯨ ꯇꯝꯍꯧꯕ ꯒꯤꯅꯦꯕ ꯑꯩꯅ ꯑꯦꯛꯖꯥꯝꯒꯤ ꯍꯣꯠꯅꯕ ꯉꯝꯃꯛꯏꯁꯤꯗꯤ ꯑꯩꯅ ꯀꯩꯒꯨꯝꯕ ꯗꯤ ꯑꯦꯝ ꯀꯣꯂꯦꯖꯇ ꯇꯝꯃꯒ ꯇꯦꯛ ꯇꯦꯛ ꯇꯧꯔꯒ ꯂꯥꯏꯔꯤꯛ ꯄꯥꯕꯒꯤ ꯇ꯭ꯔꯦꯟꯗꯨꯗꯤ ꯑꯗꯨꯝ ꯂꯩꯔꯣꯏꯕ ꯍꯥꯏꯗꯤ
ꯑꯦꯗꯚꯥꯟꯁꯇ ꯑꯪꯀ ꯑꯃ ꯍꯦꯛ ꯇꯥꯛꯂꯛꯄꯗ ꯑꯦꯗꯚꯥꯟꯁ ꯂꯦꯚꯦꯜꯗ ꯇꯥꯛꯂꯛꯄꯗ ꯒ꯭ꯌꯥꯟ ꯇꯥꯕ ꯉꯝꯃꯤꯁꯦ ꯏꯟꯖꯤꯅꯤꯌꯥꯔꯤꯡꯗꯣ ꯇꯝꯍꯧꯕꯒꯤꯅꯤ ꯍꯥꯏꯕꯅꯤꯗ ꯇꯝꯃꯤꯀꯥꯟꯗꯗꯤ ꯍꯪꯉꯤꯅꯤ ꯍꯩꯔꯤꯅꯤ ꯊꯥꯗꯣꯛꯈꯤꯕꯒꯤ ꯀꯥꯎꯕꯩ ꯋꯥꯅꯤ ꯂꯥꯟꯒ ꯀꯣꯔꯣꯅꯥꯒ ꯀꯩꯒ ꯀꯩꯅꯣ ꯇꯧꯈꯤꯕꯒꯤꯅꯦꯕ ꯑꯦꯛꯖꯥꯝ ꯑꯣꯟꯂꯥꯏꯗ ꯌꯨꯝꯗ ꯐꯝꯃꯒ ꯑꯦꯛꯖꯥꯝ ꯊꯥꯒꯠꯂꯛꯏꯅꯤ ꯃꯥꯡꯒ꯭ꯔꯦ ꯍꯥꯏꯕ ꯃꯇꯝ
ꯃꯥꯡꯉꯝꯗꯕ ꯇꯥꯔꯗꯤ ꯅꯍꯥꯟꯅ ꯑꯩꯁꯨ ꯁꯥꯏ ꯂꯩꯔꯔꯣꯏꯕ ꯄ꯭ꯂꯦꯁꯃꯦꯟꯒ ꯂꯥꯛꯇꯅ ꯈꯣꯠꯇꯅ ꯇꯠꯈꯅꯦꯕ
ꯄꯩꯁꯥꯅ ꯂꯩꯗꯅ ꯇꯧꯕ ꯑꯣꯏꯗꯤ ꯐꯕ
ꯃꯣꯏ ꯑꯗꯨ ꯈꯔꯗꯤ ꯋꯥꯈ꯭ꯔꯦ ꯏꯁꯀꯣꯂꯥꯔꯁꯤꯞ ꯐꯪꯉꯒ ꯍꯥꯟꯅꯗꯤ ꯑꯈꯣꯏ ꯃꯃꯥꯡꯒꯤ ꯕꯦꯁ ꯑꯩꯈꯣꯏꯒꯤ ꯍꯦꯛ ꯊꯪꯅꯕ ꯑꯩꯈꯣꯏ ꯃꯃꯥꯡꯒꯤ ꯕꯦꯁ ꯈꯩꯗꯤ ꯂꯣꯏ ꯐꯪꯉꯦ ꯁꯦꯀꯦꯟ ꯗꯤꯕꯤꯖꯟ ꯆꯠꯄꯐꯥꯎ ꯐꯪꯗ꯭ꯔꯣ ꯌꯨ ꯁꯤꯒꯤꯗꯣ
ꯎꯝ
ꯑꯗꯣ ꯑꯩꯈꯣꯏ ꯑꯩꯈꯣꯏꯒꯤꯗꯗꯤ ꯃꯥꯔꯛ ꯀꯌꯥꯗꯒꯤꯅꯣ ꯂꯧꯔꯤꯗꯣ ꯑꯥꯏꯇꯤ ꯐꯥꯏꯚ ꯃꯌꯥꯅꯦ ꯂꯧꯒꯤ
ꯂꯧꯗ꯭ꯔꯗꯤ
ꯁꯕꯦꯟꯇꯤ ꯈꯛꯇꯅꯤ ꯇꯨꯋꯦꯜꯐꯀꯤ ꯇꯨꯋꯦꯜꯐ
ꯀꯔꯤ ꯆꯥꯡꯌꯦꯡꯅꯣ ꯈꯪꯗꯦ ꯂꯥꯏꯁꯤꯅ ꯇꯧꯔꯤꯁꯤꯁꯨ ꯀꯔꯤ ꯆꯥꯡꯌꯦꯡꯅꯣ ꯈꯪꯗꯦ
ꯑꯩꯈꯣꯏꯁꯦ ꯀꯩꯅꯣ ꯂꯨꯋꯥꯡ ꯀꯣꯂꯦꯖꯇ ꯇꯝꯕꯗꯨ ꯐꯥꯎꯕ ꯐꯥꯔꯁ ꯗꯤꯕꯤꯖꯟꯗ ꯆꯤ ꯂꯥꯎꯅ ꯄꯥꯁ ꯇꯧꯕꯗꯨ ꯐꯥꯎꯕ ꯂꯨꯄꯥ ꯂꯤꯁꯤꯡ ꯌꯥꯡꯈꯩꯒ ꯆꯪꯉꯛꯏ
ꯌꯥꯡꯈꯩꯗꯤ ꯀꯃꯥꯏꯅ
ꯌꯨꯖꯤꯁꯤꯒꯤꯗꯤ ꯌꯨꯖꯤꯁꯤꯒꯤꯗꯨꯗꯤ ꯆꯥꯎꯔꯤꯗꯨꯗꯤ
ꯈꯪꯗꯤꯌꯦ ꯑꯩꯗꯤ ꯑꯩꯒꯤ ꯁꯤꯅꯤꯒ
ꯊꯥꯖꯤꯟꯗꯕꯣ ꯅꯪ
ꯊꯥꯖꯤꯟꯗꯤꯌꯦ
ꯑꯁ ꯂꯣꯏꯔꯦꯍꯦ ꯃꯦꯇꯤꯛ ꯑꯦꯟ ꯑꯦꯁ ꯄꯤꯒꯤꯗꯨꯅꯤ ꯌꯨꯖꯤꯁꯤ ꯍꯥꯏꯖꯦ
ꯑꯣ ꯑꯗꯨꯅꯤ ꯀꯩꯅꯣ ꯊꯥꯖꯤꯜꯂꯤꯗꯣ ꯀꯔꯥꯏ ꯆꯤꯆꯤ ꯂꯥꯎꯅ ꯐꯪꯉꯤꯗ ꯇꯔꯥ ꯇꯔꯨꯛ ꯇꯔꯥꯍꯨꯝꯗꯣꯏꯅ
ꯅꯠꯇꯦ ꯅꯠꯇꯦꯑꯦ ꯌꯨ ꯖꯤ ꯁꯤꯒꯤ ꯌꯥꯡꯈꯩ ꯑꯃꯊꯛ ꯐꯪꯕꯅꯦ ꯏꯟꯖꯤꯅꯤꯌꯥꯔꯤꯡꯒꯤꯗꯤ ꯁꯕꯦꯟꯇꯤ ꯐꯪꯏ ꯏꯟꯖꯤꯅꯤꯌꯥꯔꯤꯡ ꯇꯧꯔꯗꯤ ꯇꯨꯌꯦꯜꯞ ꯂꯣꯏꯔꯒ ꯁꯕꯦꯟꯇꯤ ꯄꯤꯌꯦꯕ
ꯈꯪꯗꯦ
ꯆꯍꯤꯒꯤ ꯆꯍꯤꯒꯤ
ꯈꯪꯍꯧꯗꯦ ꯑꯗꯨꯗꯨꯃ ꯑꯗꯨ ꯄꯤꯔꯗꯤ ꯅꯨꯡꯉꯥꯏꯔꯦ ꯑꯗꯒꯤꯅꯦ ꯑꯩ ꯀꯩꯅꯣꯝꯃꯒ ꯍꯥꯏꯒꯦ ꯑꯩꯈꯣꯏꯅ ꯁꯤ ꯁꯥꯟꯅꯩꯁꯦ ꯃꯤꯅꯤꯠ ꯇꯔꯥꯅꯤꯊꯣꯏꯅꯤꯗꯅ
ꯎꯝ
ꯑꯗꯣ ꯃꯣꯏꯅ ꯂꯧꯁꯤꯜꯂꯤꯁꯦ ꯃꯤꯅꯤꯠ ꯀꯌꯥꯒꯤ ꯂꯧ ꯁꯜꯂꯦ ꯈꯪꯉꯕ ꯃꯤꯅꯤꯠ ꯑꯅꯤꯒꯤ ꯂꯧꯕ ꯑꯩꯈꯣꯏꯅ ꯉꯥꯡꯉꯤꯁꯤꯗ ꯂꯧꯁꯤꯟꯕ ꯌꯥꯕꯁꯦ ꯊꯣꯛꯑꯦꯕ
ꯎꯝ ꯎꯝ
ꯑꯅꯤꯒꯤ ꯌꯥꯝꯃꯕꯗ ꯃꯔꯤ ꯌꯥꯝꯗ꯭ꯔꯕꯗ ꯑꯃ ꯑꯅꯤ ꯑꯗꯨꯃꯥꯏꯅ ꯑꯣꯏꯌꯦꯕ ꯑꯗꯨꯅ ꯏꯐꯦꯛꯇꯤꯞ ꯑꯣꯏꯗꯦꯕ ꯋꯥꯔꯤ ꯁꯥꯟꯅꯔꯤꯁꯦ ꯃꯇꯝ ꯌꯧꯔꯒ ꯃꯊꯟꯇ ꯇꯣꯛꯑꯁꯨ ꯄꯩꯁꯥꯗꯨꯗꯤ ꯌꯥꯝ ꯀꯥꯗꯦꯕ
ꯎꯝ
ꯇꯣꯄꯤꯛ ꯑꯃꯗ ꯅꯩꯅꯕꯅ ꯐꯕ꯭ꯔꯅ ꯈꯜꯂꯤꯅꯦꯕ ꯑꯩꯅ ꯈꯜꯂꯤꯁꯦ ꯀꯩꯒꯤꯅꯣ ꯍꯥꯏ ꯇꯥꯔꯗꯤ ꯅꯍꯥꯟ ꯅꯍꯥꯟꯃꯨꯛ ꯔꯦꯟ ꯑꯃꯗꯨꯒ ꯁꯥꯟꯅꯕꯗꯨꯗ ꯃꯤꯡ ꯄꯟꯒꯦ ꯇꯧꯏ
ꯎꯝ
ꯃꯤꯅꯤꯠ ꯃꯔꯤꯃꯨꯛ ꯀꯥꯏꯑꯕ ꯑꯗꯨꯗ ꯁꯥꯟꯅꯩꯁꯤꯅ ꯀꯩꯅꯣ ꯍꯥꯏꯔꯒ ꯗ꯭ꯔꯥꯒꯣꯟ ꯐ꯭ꯔꯨꯠ ꯊꯥꯕꯒꯤ ꯃ ꯃꯇꯥꯡꯗ ꯁꯥꯟꯅꯔꯦ
ꯎꯝ
ꯑꯗꯒꯤ ꯑꯦꯛꯖꯥꯝꯒꯤ ꯃꯔꯝꯗꯖꯨ ꯁꯥꯟꯅꯈꯤ ꯍꯟꯆꯤꯠ ꯖꯤ ꯑꯦꯁ ꯀꯩꯀꯥ ꯀꯥꯗꯣ ꯑꯗꯨꯒꯤ ꯁꯨ ꯁꯥꯟꯅꯒꯦ ꯑꯗꯨꯗ ꯀꯥꯏꯌꯦꯕ ꯑꯩ ꯈꯪꯉꯤꯅꯦ ꯉꯁꯥꯏ ꯑꯦꯍ ꯉꯁꯥꯏ ꯅꯨꯡꯊꯤꯟꯒꯤꯗꯨꯗꯤ ꯀꯩꯁꯨ ꯀꯥꯗꯧ ꯃꯥꯟꯗ꯭ꯔꯦ ꯑꯩꯅ ꯈꯟꯕꯗ ꯁꯦꯀꯦꯟ ꯑꯃꯒ ꯀꯥꯔꯝꯒꯗ꯭ꯔꯥ
ꯑꯗꯣ ꯅꯪ ꯑꯩꯉꯣꯟꯗꯗꯤ ꯀꯥꯟꯅꯔꯣꯏꯗ꯭ꯔꯕ ꯅꯪꯅ ꯇꯧꯔꯛꯄꯁꯤ
ꯑꯗꯨ ꯃꯣꯏꯅꯗꯤ ꯆꯞ ꯃꯥꯟꯅꯅ ꯐꯪꯅꯤ ꯍꯥꯏꯌꯦ
ꯑꯗꯣ ꯑꯩꯉꯣꯟꯗꯗꯤ ꯄꯥꯠ ꯈꯪꯗꯦꯅꯦ
ꯑꯩꯉꯣꯟꯗꯖꯨ ꯈꯪꯗꯦ ꯑꯗꯨ ꯈꯪꯗꯦ ꯒ꯭ꯌꯥꯟ ꯇꯥꯗꯦꯕ ꯃꯣꯏ ꯑꯦꯛꯖꯥꯝ ꯍꯟꯅꯔꯛꯑꯝꯕꯅꯦꯕꯀꯣ ꯑꯗꯨꯒ ꯍꯣꯔꯦꯟ ꯆꯥꯛ ꯇꯣꯛꯑꯒ ꯍꯪꯒꯦ ꯃꯣꯏꯅꯕꯨꯗꯤ ꯆꯞ ꯆꯞ ꯃꯥꯟꯅꯅ ꯐꯪꯅꯤ ꯍꯥꯏꯌꯦꯕ ꯃꯤꯅꯤꯠ ꯇꯔꯥꯅꯤꯊꯣꯏꯗꯨꯗ ꯌꯦꯡꯉꯨꯅꯦ ꯃꯤꯅꯤꯠ ꯃꯔꯤ ꯈꯛꯇꯪꯗꯨꯗ
ꯇꯗꯁꯨ ꯇꯣꯄꯤꯛ ꯑꯗꯨꯁꯨ ꯇꯣꯄꯤꯛꯇꯨ ꯇꯣꯄꯤꯛ ꯇꯣꯄꯤꯛ ꯑꯃꯒꯤ ꯃꯔꯝꯗ ꯁꯥꯟꯅꯕꯗ
ꯑꯥ
ꯑꯗ ꯑꯩꯈꯣꯏꯅ ꯁꯥꯟꯅꯔꯤ ꯇꯣꯄꯤꯛꯇꯨꯗꯤ ꯃꯤꯅꯤꯠ ꯑꯃꯝꯐꯥꯎ ꯐꯥꯔꯔꯣꯏ
ꯐꯥꯔꯔꯣꯏꯕ ꯉꯁꯥꯏ ꯁꯥꯟꯅꯔꯤꯕ ꯍꯧꯖꯤꯛ ꯁꯥꯟꯅꯔꯤꯁꯦ ꯐꯥꯔꯔꯣꯏꯕꯀꯣ ꯑꯗꯨꯗ ꯑꯩꯅ ꯍꯥꯏꯁꯦ ꯀꯩꯅꯣ ꯃꯔꯝ ꯑꯃꯗꯅꯦ ꯐꯖꯅ
ꯃꯔꯝ ꯃꯔꯝ ꯑꯃꯗ ꯐꯖꯅ ꯅꯩꯅꯕ ꯌꯥꯕ ꯍꯥꯏꯁꯤ ꯑꯦꯛꯖꯦꯛ
ꯃꯈꯥꯗ ꯑ ꯗꯨꯀꯥꯟꯗ ꯑꯃꯅꯦ ꯆꯠꯈꯤꯝ ꯀꯔꯤ ꯍꯥꯏꯕ
ꯀ꯭ꯔꯣꯛ ꯀ꯭ꯔꯣꯁ ꯁꯥꯖꯤꯟꯅꯕꯁꯨ ꯂꯧꯔꯣꯏꯌꯦꯕ
ꯂꯧꯔꯣꯏꯌꯦ ꯀꯥꯏꯗ ꯂꯧꯗꯣꯏꯒ ꯑꯗꯒꯤ ꯅꯪꯅ ꯃꯤꯅ ꯋꯥꯔꯤ ꯁꯥꯟꯅꯔꯤꯉꯩꯗ ꯅꯪꯅ ꯄꯉꯥ ꯉꯥꯡ ꯁꯤꯂꯛꯑꯅꯤ ꯑꯗꯨꯗꯨꯒ ꯇꯥꯗꯦ ꯅ ꯑꯃꯨꯛ ꯁꯥꯎꯔꯦ ꯅꯪ ꯁꯣꯅꯣ ꯊꯨꯡꯕ꯭ꯔꯅ ꯑꯃꯨꯛꯇ ꯆꯩꯍꯧꯒꯦ ꯉꯁꯥꯏ ꯄꯦꯅꯒ ꯆꯩꯍꯧꯗꯦ ꯈꯣꯏꯗꯧꯁꯦ ꯁꯥꯎꯅꯤꯡꯕꯅ ꯃꯤꯅ ꯁꯣꯝꯗ ꯋꯥꯔꯤ ꯁꯥꯟꯅꯔꯤ ꯍꯥꯏ ꯇꯥꯔꯗꯤ ꯅꯥꯍꯥꯛꯇꯁꯨ ꯂꯤ
ꯅꯪ ꯑꯩꯥ ꯉꯥꯡ ꯑꯩ ꯉꯥꯡꯉꯣꯗꯥꯏꯅꯦ ꯅꯪꯕꯣ
ꯉꯥꯡꯉꯣ ꯍꯥꯏꯌꯦ ꯅꯪꯅ ꯀꯣꯏꯁꯟ ꯇꯧ ꯇꯧ ꯂꯩꯔꯒ ꯉꯥꯡꯉꯣ ꯍꯥꯏꯌꯦꯅ ꯑꯩꯉꯣꯟꯗ ꯈꯨꯝꯕꯒꯤ ꯉꯥꯕ ꯑꯣꯏꯅ ꯇꯧꯔ ꯂꯩꯔꯦ ꯋꯥꯔꯤ ꯂꯤꯌꯣ ꯍꯥꯏꯕ ꯕꯤꯔꯤ ꯕꯤꯔꯤ ꯊꯤꯠ ꯆꯥꯠꯅꯤꯀꯣ ꯉꯁꯥꯏ ꯅꯪ ꯑꯩꯩꯅ ꯌꯨꯝꯂꯩꯔꯝꯕꯗꯤ ꯐꯨꯨꯔꯅꯤꯅ
ꯂꯥꯛꯑꯦ ꯂꯥꯛꯆꯔꯒ ꯑꯩꯉꯣꯟꯗ ꯇꯥꯏꯅꯅꯤ
ꯀꯔꯤ
ꯅꯪ ꯂꯥꯛꯄꯩ ꯅꯠꯇ꯭ꯔꯥ ꯅ
ꯂꯥꯛꯀꯦꯔ ꯂꯥꯛ ꯑꯣꯏꯔ
ꯃꯥꯅꯦ ꯈꯪꯉꯦ ꯑꯩꯅ
ꯌꯥꯝ ꯑꯈꯪ ꯑꯍꯩ ꯁꯥꯔꯛꯀꯅꯨ
ꯈꯪꯗꯅꯅꯤ ꯍꯥꯏꯁꯦ ꯅꯪ ꯉꯁꯤ ꯉꯔꯥꯡꯗ ꯂꯣꯏꯅꯔꯛꯄ ꯅꯠꯇꯦ ꯅꯪꯁꯦ ꯈꯪꯉꯕꯥ
ꯅꯪꯅ ꯄꯣꯛꯄꯗꯩ ꯂꯣꯏꯅꯔꯛꯑꯕꯣ ꯑꯣꯏꯕꯣ ꯃꯤꯑꯖꯤꯗꯤ ꯑꯍꯣꯡꯕ ꯅꯥꯏꯕꯅꯦ ꯎ ꯐꯤꯂꯝꯒꯤ ꯗꯥꯏꯂꯣꯛꯅꯦ ꯑꯩꯅ ꯐꯤꯂꯝ ꯌꯦꯡꯉꯨꯕꯅꯦꯕ
ꯀꯔꯝꯕ ꯑꯍꯣꯡꯕꯅꯣ ꯈꯪꯗꯦ ꯑꯍꯣꯡꯕꯗꯨꯅ ꯑꯐꯕꯔꯣꯝꯗ ꯅꯥꯔꯛꯑꯗꯤ ꯐꯥꯕ
ꯈꯔ ꯂꯩꯈꯠꯄ꯭ꯔꯥ
ꯂꯩꯈꯠꯞꯅ ꯀꯥꯟꯅꯔꯣꯏꯗ
ꯈꯣ ꯑꯩꯅ ꯍꯥꯏꯒꯦ ꯇꯧꯔꯝꯃꯤꯁꯦ ꯅꯤꯡꯖꯡꯉꯛꯑꯦ ꯈꯣꯏ ꯏꯆꯦꯅ ꯑꯩꯁꯦ ꯃꯊꯥꯁꯦ ꯌꯥꯝ ꯁꯥꯔꯕ ꯑꯩꯁꯦ ꯇꯧꯐꯝ ꯈꯪꯗ ꯂꯩꯔꯕ ꯐꯃꯨꯡꯗꯗ ꯂꯩꯔꯦ ꯃꯄꯥꯟꯗ ꯊꯣꯛꯇ꯭ꯔꯦ ꯑꯗꯩ ꯑꯃꯗꯨꯒ ꯂꯩꯁꯜꯂꯦ ꯕꯤꯕꯨꯂꯥ ꯌꯥꯝ ꯆꯨꯔꯕ ꯑꯩꯁꯦ ꯃꯄꯥꯟ ꯊꯣꯛꯇꯕ ꯀꯨꯏꯔꯕ ꯑꯩꯁꯦ
ꯎꯝ
ꯁꯛꯇꯣꯛꯊꯣꯛꯇ꯭ꯔꯦꯗꯅ ꯑꯗꯨꯗꯒꯤ
ꯎꯝ
ꯑꯩꯅ ꯉꯔꯥꯡ ꯅꯍꯥꯟꯖꯩ ꯔꯦꯟ ꯑꯩꯅ ꯕꯣꯔꯗꯤꯡꯒꯤꯅ ꯍꯥꯏꯕꯗꯣ ꯑꯗꯨꯁꯨ ꯀꯩꯝ ꯍꯥꯏꯔꯗ꯭ꯔꯦꯗꯅ ꯇꯣꯛꯑꯦ ꯑꯗꯨꯗꯨ ꯃꯥ ꯀꯦꯟꯁꯦꯜ ꯇꯧꯔꯦ ꯑꯗꯒꯤ ꯑꯩꯈꯣꯏꯆꯦ ꯑꯃ ꯈꯥꯒꯦꯝ ꯄꯂꯤꯗ ꯂꯩꯌꯦꯅ ꯍꯥꯏꯕꯗꯣ ꯑꯗꯨꯒꯤ ꯃꯅꯥꯛꯇ ꯂꯩꯥꯏꯅꯕ ꯇꯧꯕꯗꯨꯁꯨ ꯃꯤꯅ ꯑꯃꯨꯛ ꯀꯟꯖꯟꯒꯤꯌꯦ ꯃꯤ ꯂꯩꯁꯟꯈ꯭ꯔꯦꯌꯦ ꯑꯗꯩ ꯑꯩꯁꯦ ꯃꯊꯥ ꯁꯥꯔꯦ ꯍꯥꯏꯗꯩ ꯑꯉꯥꯡ ꯇꯨꯏꯁꯟꯗꯨꯁꯨ ꯑꯃꯨꯛ ꯑ ꯁ꯭ꯀꯨꯜꯒꯤ ꯑꯣꯖꯥ ꯑꯃꯗ ꯆꯠꯂꯦꯅ ꯑꯃꯨꯛ ꯍꯥꯏꯔꯛꯑꯦ ꯑꯩꯁꯨ ꯇꯧꯐꯝ ꯈꯪꯗ꯭ꯔꯦ ꯃꯊꯥ ꯁꯥꯔꯦ ꯑꯩꯁꯦ ꯑꯃꯗ ꯃꯆꯦ ꯃꯆꯦꯗ ꯈꯣꯏ ꯃꯌꯥꯝꯁꯤꯁꯤ ꯌꯦꯡ ꯉꯝꯗ꯭ꯔꯥ ꯆꯥꯠꯅꯦ ꯑꯩꯁꯦ ꯑꯗꯩ ꯑꯩꯅ ꯅꯈꯣꯏꯁꯦ ꯇꯧꯐꯝ ꯈꯪꯗꯅ ꯑꯩꯅ ꯍꯥꯏꯔꯦ ꯁꯨꯃꯥꯏ ꯁꯨꯃꯥꯏꯅ ꯇꯧꯋꯦ ꯑꯩ ꯀꯃꯥꯏꯅ ꯇꯧ ꯍꯥꯏꯅꯣꯅ ꯑꯗꯒꯤ ꯕꯤꯁꯅꯨꯄꯨꯔꯒꯤ ꯂꯥꯏꯕꯦꯔꯤ ꯆꯠ ꯀꯩꯅꯣ ꯑꯗꯨꯗꯨꯁꯨ ꯍꯥꯏꯔꯛꯑꯦ ꯃꯤꯅꯗꯤ ꯂꯥꯛꯑꯣ ꯍꯥꯏꯔꯕꯅꯦ ꯑꯩꯁꯨ ꯆꯠꯇꯕꯤ ꯂꯩ